ꯍꯜꯂꯣ
ꯇꯥꯢ ꯇꯥꯢ ꯕ꯭ꯔꯗꯔ ꯇꯥꯕ ꯅꯠꯇ꯭ꯔꯣ ꯑꯩ ꯉꯥꯡꯉꯤꯖꯦ
ꯇꯥꯢ ꯇꯥꯢ ꯇꯥꯢ
ꯑꯥ ꯆꯥꯛ ꯆꯥꯛ ꯆꯥꯗ꯭ꯔꯤ ꯆꯥꯔꯗꯣꯢꯅꯦ ꯉꯍꯥꯛ ꯂꯩꯔꯒꯀꯣ
ꯑꯣ ꯊꯣꯡꯗ꯭ꯔꯤꯕ ꯀꯩꯅꯣ ꯇꯧ ꯊꯣꯡ ꯂꯣꯢꯔꯕꯣ ꯆꯥꯗ꯭ꯔꯤ ꯆꯥꯗ꯭ꯔꯤ
ꯂꯣꯢꯔꯦ ꯂꯣꯢꯔꯦ ꯊꯣꯡꯕꯗꯤ ꯂꯣꯢꯔꯦ ꯏꯔꯣꯜꯂꯝꯕꯅꯦ
ꯑꯣ ꯑꯗꯨꯗꯤ ꯑꯩꯈꯣꯢꯒ ꯃꯥꯟꯅꯔꯤꯅꯦ ꯑꯩꯈꯣꯢꯖꯨ ꯏꯔꯣꯜꯍꯧꯋꯦ
ꯑꯣꯀꯦ ꯑꯣꯀꯦ ꯍꯧꯖꯤꯛꯇꯤ ꯅꯨꯃꯤꯠ ꯑꯩꯈꯣꯢ ꯀꯩꯅꯣꯅꯦ ꯁꯦꯕꯣꯠꯅꯦ
ꯁꯦꯕꯣꯠ
ꯎꯝ ꯁꯦꯕꯣꯠꯇ ꯑꯃꯨꯛ ꯇꯧꯔꯦ ꯊꯥꯡꯖꯤꯡ ꯇꯧꯔꯦ ꯑꯁ ꯊꯥꯡꯖꯤꯡ ꯍꯥꯎꯕꯅꯤ ꯀꯩꯅꯣ ꯇꯧꯏꯔꯣ ꯑꯥ ꯀꯔꯤ ꯅꯏꯤꯡ ꯑꯂꯨ ꯀꯩꯅꯣ ꯇꯧꯔꯒ ꯍꯥꯢꯗꯤ ꯍꯤꯡꯅ ꯂꯣꯜꯂꯤꯕꯔꯣ ꯅꯠꯇ꯭ꯔꯒ ꯐꯨꯠꯇꯣꯛꯑ ꯂꯣꯟꯕ꯭ꯔꯣ
ꯈꯣꯢ ꯍꯤꯡꯅ ꯑꯣꯢꯅ ꯇꯧꯔꯦ ꯍꯤꯡꯅ ꯑꯣꯢꯅ ꯇꯧꯔꯦ ꯐꯨꯠꯇ꯭ꯔꯦ ꯐꯨꯠꯄꯗꯣ ꯉꯁꯥꯢꯒꯤ ꯆꯥꯕꯗꯕꯨꯗꯤ ꯌꯥꯝ ꯅꯨꯡꯉꯥꯢꯕ
ꯍꯣꯢ ꯃꯥꯢ ꯀꯣꯕꯔꯗꯨꯗꯤ ꯀꯣꯕꯔꯒꯤ ꯃꯍꯥꯎꯗꯨꯗꯤ ꯂꯧꯕꯗꯤ ꯐꯪꯗ꯭ꯔꯦꯅꯦ
ꯑꯗꯨꯅꯦ ꯀꯣꯕꯔ ꯃꯍꯥꯎꯖꯨ ꯐꯪꯗ꯭ꯔꯦ ꯑꯗꯒꯤꯗꯤ ꯑꯃꯨꯛ ꯑꯍꯤꯡꯕ ꯆꯥꯕꯒꯤ ꯃꯍꯥꯎ ꯑꯃ ꯇꯣꯡꯉꯥꯟ ꯂꯩꯅ ꯑ
ꯍꯣꯢ ꯍꯣꯢ
ꯎꯝ ꯑꯗꯨꯗ ꯐꯪꯉꯦ ꯑꯗꯨꯅ ꯑꯁ ꯀꯥꯟꯅꯩꯁꯤꯗꯤ ꯀꯩꯅꯣ ꯑꯣꯢꯅ ꯍꯤꯡꯅ ꯑꯣꯏꯅ ꯇꯧꯔꯁꯦꯅ ꯍꯤꯡꯅ ꯑꯣꯏꯅ ꯇꯧꯁꯜꯂꯦ ꯁꯦꯕꯣꯛꯀ ꯁꯦꯕꯣꯛꯀ ꯀꯩꯒ ꯏꯔꯣꯜꯂꯤꯕ
ꯁꯦꯕꯣꯠ ꯁꯦꯕꯣꯠ ꯀ꯭ꯔ ꯀꯩꯅꯣꯗꯣ ꯃꯪꯒꯟ ꯈꯤꯇꯪ ꯍꯥꯞꯆꯤꯜꯂꯦ ꯃꯪꯒꯟꯗꯣ ꯄꯨꯊꯣꯛꯑꯣꯀꯣ ꯑꯗꯨꯃꯥꯏꯟ ꯇꯧꯔꯒ ꯅꯥꯀꯟꯗ ꯀꯩꯅꯣ ꯇꯧꯔ ꯉꯥ ꯉꯥ ꯀꯩꯅꯣꯗꯣ ꯂꯧꯕ ꯍꯥꯏꯇꯥꯔꯦ ꯈꯔ
ꯑꯥ ꯑꯣ ꯉꯥꯃꯨꯒꯨꯝꯕ ꯂꯧꯕꯔꯣ
ꯑ ꯉꯥꯃꯨꯖꯨ ꯌꯥꯎꯔꯦ ꯉꯥꯆꯤꯛꯁꯨ ꯌꯥꯎꯔꯦ
ꯑꯁ ꯉꯥꯆꯤꯛꯇꯨꯗꯤ ꯍꯥꯎꯕꯅꯤꯍꯦ
ꯉꯥꯆꯤꯛ ꯍꯥꯎꯌꯦ ꯑꯗꯩ ꯑꯩ ꯑꯩ ꯌꯥꯝ ꯄꯥꯝ ꯉꯥꯅꯤ ꯉꯥꯆꯤꯛꯁꯦ
ꯑꯁ ꯑꯗꯨꯗꯤ ꯍꯥꯎꯕꯅꯤ ꯀꯦꯝ ꯀꯦꯝ ꯂꯥꯎꯅ ꯑꯥ ꯑꯥ ꯑꯁ ꯃꯥꯅꯦ ꯃꯥꯅꯦ ꯀꯦꯝ ꯀꯦꯝ ꯂꯥꯎꯅ ꯉꯧꯔꯒ ꯃꯗꯨꯅ ꯍꯥꯎꯕꯗꯨꯗꯤ ꯀꯔꯤꯗ ꯍꯪꯉꯨ ꯃꯣꯟ ꯌꯦꯟ ꯊꯣꯡꯕ ꯑꯣꯛ ꯊꯣꯡꯕꯅ ꯍꯦꯟꯕꯣꯠꯗꯦ
ꯅꯪꯅ ꯈꯔ ꯄꯥꯝꯒꯦ
ꯑꯩꯁꯨ ꯄꯥꯝꯃꯦꯍꯦ ꯉꯥꯆꯤꯛꯇꯨꯗꯤ ꯐꯖꯅ ꯉꯥꯆꯤꯛ ꯍꯥꯏꯕ ꯑꯗꯒꯤꯗꯤ ꯑꯩꯈꯣꯏꯒꯤ ꯉꯥꯈꯥ ꯂꯩꯗꯅ
ꯎꯝ ꯉꯥꯈ
ꯁꯤꯒꯨꯝꯕꯩ ꯑꯥ ꯁꯤꯒꯨꯝꯕꯁꯦ ꯌꯥꯝ ꯄꯥꯝꯃꯦ
ꯍꯣꯏ
ꯍꯌꯦꯡ ꯉꯥ ꯑꯆꯧꯕ ꯆꯥꯥꯗꯣꯏ ꯁꯔꯨꯛꯄꯨꯗꯤ ꯉꯥ ꯃꯆꯥ ꯆꯥꯕꯅ ꯐꯩ ꯑꯕ ꯉꯥꯈꯥꯒꯨꯝꯕꯅ ꯎꯝ ꯀꯔꯤ ꯉꯥꯄꯨꯝ ꯆꯥꯏ ꯆꯥꯏ ꯆꯥꯏ
ꯉꯥꯄ꯭ꯔꯨꯝ ꯃꯦꯠꯄ ꯑꯃ ꯂꯩꯕꯗꯣ ꯈꯪꯕ꯭ꯔꯥ ꯀꯩꯅꯣꯒ ꯑꯈꯣꯏꯒꯤ ꯃꯔꯣꯏ ꯅꯥꯀꯨꯞꯄꯤꯒ ꯇꯧꯔ ꯃꯦꯠꯄꯗꯣ ꯑꯁ ꯍꯥꯎꯕꯅꯤꯍꯦ ꯑꯗꯣ
ꯃꯗꯨꯅ ꯍꯥꯎꯕꯗꯨꯗꯤ ꯀꯩꯗ ꯍꯪꯉꯨꯅꯤ ꯐꯥꯖꯅ ꯍꯥꯎꯕꯅꯤ ꯑꯦꯁ ꯍꯦꯃꯟꯇꯦ ꯍꯦꯃꯟꯇꯦ ꯀꯥꯏꯗꯩꯅꯣ ꯌꯦꯟ ꯀꯂꯦꯖꯥ ꯃꯦꯠ ꯑꯩꯁ ꯆꯟꯅꯕ ꯖꯥꯠ ꯅꯠꯇꯦꯗ ꯑꯗꯨꯗꯤ ꯉꯥꯄꯨꯝ ꯒꯤ ꯉꯁꯥꯏꯒꯤ ꯃꯍꯥꯎꯗꯨꯗꯗꯤ ꯃꯥꯗꯤ ꯉꯥꯄꯨꯝꯒꯤꯗꯤ ꯉꯁꯥꯏ ꯏꯁꯨ ꯌꯥꯎꯕꯅꯤꯅ ꯌꯥꯝ ꯐꯩꯗꯅ ꯑꯩ ꯍꯛꯆꯥꯡꯗ ꯌꯥꯝ ꯀꯥꯟꯅꯕ ꯄꯤꯕ ꯏ ꯏ ꯍꯦꯟꯀꯠꯍꯟꯕ ꯍꯥꯏꯇꯥꯔꯦ ꯍꯛꯆꯥꯡꯒꯤ ꯎꯝ ꯎꯝ ꯑꯗꯒꯤꯗꯤ ꯑ ꯊꯣꯡꯉꯒꯗꯕꯨ ꯆꯥꯔꯦ ꯍꯥꯎꯋꯤꯗꯣ
ꯃꯥꯅꯦ
ꯑꯗꯒꯤꯗꯤ ꯌꯥꯏꯔ ꯉꯧꯊꯣꯛꯑꯒ ꯑꯃꯨꯛ ꯆꯥꯔꯖꯨ ꯍꯥꯎꯋꯤ ꯑꯗꯒꯤꯗꯤ ꯁꯤ ꯁꯤꯡꯖꯨ ꯇꯧꯔꯦ ꯍꯥꯎꯋꯤ
ꯎꯝ ꯑꯗꯨ ꯃꯣꯏ ꯀꯔꯤ ꯃꯔꯝ ꯂꯩꯕꯒꯤꯅꯣꯗꯤ ꯈꯪꯗꯦꯀꯣ ꯑꯍꯜ ꯑꯗꯨꯝ ꯍꯥꯏꯗꯤ ꯑꯩꯈꯣꯏꯒꯤ ꯑꯍꯟ ꯑꯍꯟ ꯑꯩꯈꯣꯏꯒꯤ ꯑꯍꯟꯁꯤꯡꯗꯀꯣ ꯑꯗꯨꯝ ꯃꯣꯏꯁꯦ ꯑꯩꯈꯣꯏ ꯉꯥꯄ꯭ꯔꯨꯝ ꯆꯥꯗꯕ ꯈꯣꯠꯇꯕ ꯑꯗꯨꯝ ꯌꯥꯎꯋꯤꯅ
ꯌꯥꯎꯌꯦ ꯌꯥꯎꯌꯦ ꯃꯪ ꯍꯥ ꯅꯨꯡꯉꯥꯏꯇꯦꯒ ꯍꯥꯏꯕ ꯑꯥ
ꯑꯗꯨꯃꯥꯏꯅ ꯑꯪ ꯑꯗꯨꯒꯨꯝꯕꯩ ꯑꯣꯏꯔꯝꯗꯧ ꯃꯥꯜꯂꯦ ꯆꯥꯗ ꯆꯥꯅꯗꯕ ꯌꯥꯎꯕꯅꯦꯕ ꯎꯝ
ꯑꯈꯣꯏ ꯂꯩ ꯑꯍꯟꯁꯤꯡ ꯂꯩꯌꯦꯕ
ꯂꯩꯩꯇ꯭ꯔꯣ ꯑꯗꯨꯝ ꯊꯦꯡꯅꯔꯝꯒꯅꯤ ꯅꯪꯁꯨ ꯎꯝ
ꯊꯦꯡꯅꯩ ꯊꯦꯡꯅꯩ ꯂꯩ ꯂꯩ ꯂꯩ ꯑꯍꯟꯁꯤꯡ ꯉꯥꯄꯨꯝ ꯆꯥꯗꯕ ꯑꯍꯟꯁꯤꯡ ꯂꯩ
ꯑꯥ ꯅꯪ ꯀꯩꯅꯣꯗꯤ ꯑꯥ ꯀꯣꯏꯕ ꯈꯣꯠꯄꯗꯤ
ꯀꯣꯏꯕ ꯈꯣꯠꯄꯖꯦ ꯆꯠꯂꯦ ꯍꯟꯗꯛꯇꯖꯨ ꯑꯃꯨꯛ ꯑ ꯉꯁꯥꯏ ꯁꯥꯏꯒꯤ ꯑꯩꯒꯤ ꯏꯅꯥꯎꯄꯥ ꯑꯃ ꯂꯥꯛꯑꯦ ꯀꯩꯅꯣꯗꯒꯤ ꯑꯥ ꯌꯨꯝꯗꯒꯤ
ꯑꯣ
ꯑꯗꯨ ꯒꯣꯏ ꯁꯤꯗ ꯆꯠꯂꯦ
ꯎꯝ ꯎꯝ
ꯑ ꯍꯣꯏ ꯆꯤꯔꯥꯄꯨꯟꯖꯤ ꯍꯥꯏꯔꯤꯕ ꯖꯒꯥꯗꯣ ꯑꯧꯗ ꯆꯠꯂꯦ
ꯑꯣ ꯆꯤꯔꯥꯄꯨꯟꯖꯤꯗꯣ ꯐꯖꯕꯅꯤꯅꯦ ꯅꯍꯥꯋꯥꯏ ꯅꯍꯥꯋꯥꯏ ꯑꯈꯣꯏ ꯂꯩꯔꯤꯉꯩꯗ ꯆꯠꯃꯤꯟꯅꯒꯤꯕꯗꯣ
ꯑꯥ ꯍꯣꯏ ꯑꯗꯨꯗꯣ
ꯀꯜꯂꯣꯝꯗꯀꯣ ꯎꯝ ꯐꯖꯔꯦꯅꯦ ꯈꯨꯐꯖꯝꯅꯤ ꯕ꯭ꯔꯣꯗꯤ ꯆꯠꯇ꯭ꯔꯕꯣ ꯀꯣꯏꯕ ꯈꯣꯠꯄ
ꯑꯩꯖꯤ ꯆꯠꯇ꯭ꯔꯦ ꯑꯁ ꯑꯗꯨ ꯈꯪꯗꯦꯁ ꯅꯪ ꯆꯤꯔꯄꯨꯟꯖꯤ ꯄꯜꯂꯛꯄꯗꯨꯗ ꯅꯤꯡꯁꯤꯡꯉꯛꯏꯅꯦ ꯅꯍꯥꯋꯥꯏ
ꯑꯣ ꯀꯩ ꯃꯩꯁ ꯐꯖꯅꯤ ꯑꯣ ꯁꯤꯔꯣꯏ ꯑꯥ ꯑꯥ ꯑꯥꯑꯣ ꯁꯤꯔꯣꯏ ꯐꯦꯁꯠ ꯆꯠꯂꯨꯕ꯭ꯔꯣ
ꯆꯠꯂꯨꯏꯌꯦ ꯆꯠꯂꯨꯏ ꯑꯁ ꯅꯪ ꯌꯥ ꯌꯥꯎꯒ꯭ꯔꯕꯣ ꯑꯃꯨꯛꯇꯪ
ꯑꯥ ꯑꯃꯨꯛꯇꯪ ꯌꯥꯎꯔꯦ
ꯑꯣ ꯃꯣꯏ ꯁꯤꯔꯣꯛꯇꯣ ꯃꯣꯏ ꯁꯤꯔꯣꯛꯇꯣ ꯄꯦꯟꯗ꯭ꯔꯣ
ꯑꯥ ꯏꯁ ꯄꯦꯟꯕꯤꯅꯤꯍꯦ
ꯄꯦꯟꯕꯅꯤꯍꯦ ꯃꯤ ꯐꯖꯅꯀꯣ ꯑꯐꯥꯎ ꯑꯐꯥꯎꯕ ꯐꯟ ꯂꯥꯛꯑꯒ
ꯍꯣꯏ ꯃꯥꯅꯦ ꯑꯁ ꯑꯔꯣꯏꯕꯤꯅꯤ
ꯎꯝ ꯑꯁ ꯀꯩꯅꯣꯗꯤ ꯁꯤ ꯆꯤꯡꯗꯤ ꯀꯥꯔꯛ ꯆꯤꯡꯗꯤ ꯀꯥꯔꯛꯇ꯭ꯔꯣ ꯗꯤꯡꯗ ꯑꯁ ꯃꯣꯏ ꯖꯔꯅꯤꯗꯣ ꯄꯦꯟꯕꯅꯦ ꯍꯥꯏꯕ ꯍꯥꯏꯗꯤ ꯉꯁꯥꯏꯒꯤ ꯌꯥꯝ ꯀꯟꯅꯖꯨ ꯋꯥꯕ ꯑꯣꯏꯗ꯭ꯔꯦꯅ ꯃꯣꯏ ꯏꯁ꯭ꯇꯌꯦꯌꯔꯁ ꯊꯥꯕꯅꯤꯅ
ꯃꯥꯅꯦ ꯃꯥꯅꯦ
ꯑꯗꯨꯒ ꯃꯔꯛꯇꯒꯤ ꯑꯈꯣꯏꯒꯤ ꯑꯁ ꯂꯝ ꯀꯩꯅꯣ ꯃꯇꯣꯟ ꯌꯧꯗ꯭ꯔꯤꯉꯩ ꯃꯔꯛ ꯇ ꯅꯨꯡꯁꯤꯠ ꯁꯤꯠꯂꯛꯄꯗ ꯎꯔꯛꯄꯩ ꯚ꯭ꯌꯨꯒ ꯀꯩꯒꯀꯣ ꯑꯁ
ꯃꯥꯅꯦ ꯃꯥꯅꯦ
ꯑꯗꯨꯅꯦ ꯅꯪ ꯀꯩꯅꯣ ꯊꯦꯡꯅꯔꯛꯄ꯭ꯔꯣ ꯑꯩꯗꯤ ꯁꯤꯔꯣꯏꯗꯣ ꯎꯔꯛꯇ꯭ꯔꯦ ꯁꯤꯔꯣꯏ ꯁꯥꯠꯄ ꯃꯇꯝꯗꯣ ꯑꯩꯅ ꯆꯠ ꯃꯇꯝꯗ ꯁꯤꯔꯣꯏ ꯃꯣꯏ ꯁꯤꯔꯣꯏ ꯐꯦꯁꯇꯤꯚꯦꯜ ꯇꯧꯔꯦ ꯍꯥꯏꯔꯒ ꯑꯁ ꯁꯤꯔꯣꯏ ꯗꯥꯏꯔꯦꯛ ꯁꯥꯠꯄ ꯃꯇꯝ ꯑꯣꯏꯗ꯭ꯔꯤꯕꯀꯣ ꯑꯩꯟ ꯆꯠ ꯑꯩꯟ ꯆꯠꯄ ꯆꯍꯤꯗꯨꯒꯤꯗꯤ ꯑ ꯑꯗꯨꯅ ꯁꯤꯔꯣꯏꯗꯤ ꯎꯗꯤ ꯎꯔꯛꯇꯦ ꯅꯪ ꯎꯔꯛ
ꯑꯣ ꯑꯩ ꯎꯔꯦ ꯑꯩ ꯎꯔꯦ
ꯑꯣ ꯑꯁ ꯐꯖꯔꯝꯒꯅꯤꯅꯦ
ꯑꯩꯁ ꯐꯖꯩꯒꯥꯏ ꯐꯣꯇꯣ ꯀꯥꯞꯄ ꯄꯣꯔꯛꯑꯦ
ꯑꯣ ꯅꯪ ꯐꯣꯇꯣ ꯂꯩꯔꯗꯤ ꯍꯥꯏꯐꯦꯠ ꯊꯥꯔꯛꯎꯅꯦ ꯊꯔꯛꯑꯣ ꯊꯔꯛꯑꯣ
ꯔꯣ ꯍꯣꯏ ꯍꯣꯏꯔꯦꯟ ꯐꯣꯇꯣ ꯊꯥꯔꯛꯀꯦ ꯎꯝ ꯍꯣꯔꯦꯟ ꯊꯥꯔꯛꯀꯦ ꯐꯣꯇꯣ ꯌꯦꯡꯉꯣ ꯑꯁ ꯐꯖꯕꯅꯤ ꯑꯩ ꯎꯝ ꯁꯦꯜꯐꯤꯒ ꯀꯥꯞꯄꯛꯄꯅꯦ
ꯑꯝꯇꯪ ꯌꯦꯡꯒꯦ ꯄꯥꯝꯕꯤꯗꯨꯗꯤ ꯊꯦꯡꯅꯔꯛꯑꯦꯕꯀꯣ ꯑꯗꯨꯒ ꯂꯩꯗꯨꯗꯤ ꯎꯔꯛꯇꯕ ꯑꯝꯇꯪꯗꯤ ꯎꯅꯤꯡꯕꯅꯦ
ꯑꯣ ꯑꯩ ꯑꯩ ꯊꯥꯔꯛꯒꯦ ꯑꯩ ꯊꯥꯒꯦ ꯃꯊꯪ ꯌꯥꯏ ꯌꯥꯏ ꯃꯊꯪ ꯃꯊꯪ ꯑꯥ ꯇꯥꯖꯥ ꯐꯪꯉꯀꯥꯟꯗꯅꯦ
ꯄꯨꯟ ꯆꯠꯂꯨꯔꯁꯨ ꯌꯥꯏꯌꯦ ꯍꯥꯏꯗꯤꯀꯣ ꯇꯦꯟꯠ ꯅꯨꯡ ꯄꯨꯔꯒ ꯀꯣ ꯑꯥꯗ
ꯎꯝ ꯎꯝ ꯑꯍꯤꯡ ꯂꯦꯛꯎꯕ
ꯅꯣꯏ ꯅꯣꯏ ꯃꯃꯥꯡ ꯆꯠꯄꯗꯨ ꯀꯥꯏꯗ ꯂꯩꯒꯦ ꯂꯩꯕꯗꯤ
ꯑꯩꯈꯣꯏꯗꯤ ꯈꯤꯇꯪ ꯀꯨꯝꯊꯔꯒ ꯂꯩꯌꯦ
ꯑꯣ ꯃꯣꯏꯒꯤ ꯍꯣꯇꯦꯜ ꯃꯌꯥꯝ ꯂꯩꯕ ꯃꯔꯛꯇꯨꯗ ꯂꯩ ꯁꯤꯜꯂꯦ ꯎꯝ ꯑꯩꯈꯣꯏꯁꯨ ꯕꯖꯦꯠꯇ ꯇꯥꯖꯅꯥ ꯆꯠꯄꯅꯤꯅꯀꯣ ꯑꯩꯈꯣꯏ ꯑꯍꯟꯅ ꯃꯣꯏ ꯌꯥꯋꯦ ꯃꯥꯅ ꯌꯥꯝ ꯄꯣꯁ ꯇꯥꯅ ꯍꯥꯏꯗꯤ ꯄꯣꯥꯁ ꯇꯥꯕ ꯄꯣꯁ ꯇꯥꯕꯗꯤ ꯅꯠꯇꯦ ꯍꯥꯏꯗꯤ ꯀꯥ ꯑꯃꯗꯀꯣ ꯑꯗꯨꯝ ꯄꯤꯛꯇꯛ ꯇꯧꯕ ꯀꯥ ꯑꯃꯗ ꯑꯩꯈꯣꯏ ꯃꯔꯤ ꯑꯗꯨꯝ ꯊꯛ ꯂꯩꯁꯤꯜꯂꯦꯕ ꯄꯩꯁꯥꯗꯨ ꯆꯪꯗꯅꯕꯅꯦꯕꯀꯣ ꯑꯩꯈꯣꯏꯅ ꯇꯧꯔꯤꯁꯤ ꯁꯤ ꯑꯦꯀꯣꯃꯣꯗꯦꯁꯟ ꯂꯩꯕꯒꯤꯅ ꯄꯩꯁꯥꯁꯤ ꯌꯥꯝ ꯆꯪꯍꯟꯗꯕꯤꯗ ꯆꯥꯕꯗꯤ ꯄꯦꯟꯅ ꯆꯥꯁꯦꯗ ꯑꯗꯨꯃꯥꯏꯅ ꯇꯧꯔꯒꯀꯣ ꯂꯩꯕꯗꯗꯤ ꯄꯩꯁꯥꯁꯤ ꯊꯥꯗꯗ꯭ꯔꯦ ꯑꯗꯨꯒ ꯑꯗꯨꯝ ꯑꯦ ꯈꯤꯇꯪ ꯃꯣꯠꯂꯁꯨ ꯀꯩꯔꯁꯨ ꯅꯠꯇ꯭ꯔꯥ
ꯃꯥꯅꯦ ꯃꯥꯅꯦ ꯑꯩꯁꯨ ꯑꯗꯨꯅ ꯑꯗꯨꯅ ꯐꯩꯅꯦ ꯑꯗꯨꯅ ꯐꯩꯅꯦ
ꯆꯥꯕꯗꯅ ꯈꯔ ꯄꯦꯟꯅ ꯆꯥꯕꯅꯦ ꯇꯧꯔꯤꯁꯦ ꯅꯣꯏꯗꯤ ꯂꯩ ꯐꯝ ꯀꯃꯥꯏꯅ ꯇꯧꯈꯤꯒꯦ ꯅꯨꯡꯉꯥꯏꯈꯤꯕ꯭ꯔꯣ
ꯅꯨꯡꯉꯥꯏ ꯅꯨꯡꯉꯥꯏ ꯑꯩꯈꯣꯏꯗꯨꯗꯤ ꯉꯁꯥꯏꯒꯤ ꯑ ꯂꯩꯗꯅ ꯑꯩꯈꯣꯏꯒꯤ ꯃꯌꯥꯝ ꯁꯤꯌꯔꯤꯡ ꯇꯧꯅꯒꯤ ꯇꯧꯕ ꯃꯐꯝꯗꯅꯦꯕ ꯑꯗ ꯃꯤꯗꯨ ꯌꯥꯝꯈꯤꯕ ꯑꯩꯈꯣꯏꯗꯨꯗꯤ ꯑꯇꯣꯞꯄ ꯈꯪꯗꯕ ꯃꯤ ꯈꯪꯗꯕ ꯃꯤ ꯃꯌꯥꯝ ꯑꯃꯁꯨ ꯀꯣ ꯑꯇꯣꯞ ꯑꯇꯣꯞꯄ ꯑꯩꯈꯣꯏꯒꯤ ꯖꯒꯥ ꯖꯒꯥꯗꯒꯤ ꯍꯥꯏꯇꯥꯔꯦ ꯑꯗꯨꯃꯥꯏꯅ ꯑꯗꯨ ꯃꯊꯪꯗꯗꯤ ꯑꯩ ꯀꯩꯅꯣ ꯇꯧꯒꯦ ꯈꯜꯂꯦ ꯃꯊꯪ ꯆꯠꯄꯗꯗꯤꯀꯣ ꯑꯩꯈꯣꯏ ꯇꯦꯟꯇ ꯑꯣꯏꯅ ꯑꯩꯈꯣꯏꯒꯤ ꯈꯜꯂꯒ ꯂꯩꯕꯗꯣ ꯇꯦꯟ ꯑꯣꯏꯅ ꯄꯨꯔꯒ ꯑꯗꯨꯃꯥꯏꯅ ꯈꯜꯂꯒ ꯇꯧꯕ ꯐꯩꯌꯦꯕ ꯑꯩꯈꯣꯢ ꯃꯊꯪ ꯆꯠꯄꯗ ꯇꯧꯁꯦ ꯑꯗꯨꯃꯥꯏꯅ ꯑꯥ
ꯑꯥ ꯖꯒꯥ ꯃꯣꯏꯒꯤ ꯍꯥꯏꯗꯤ ꯑꯩꯈꯣꯏꯅ ꯇꯦꯟ ꯈꯟꯗꯣꯔꯤꯕ ꯖꯒꯥꯒꯤ ꯁꯦꯟꯅꯕ ꯃꯣꯏ ꯀꯥꯡꯕꯨ ꯈꯔ ꯂꯩꯇ꯭ꯔꯣ ꯑꯩꯈꯣꯏꯅ ꯄꯩꯁꯥ ꯈꯤꯇꯪ ꯄꯤꯊꯣꯛꯑꯒ ꯏꯁꯥꯒꯤ ꯇꯦꯟ ꯈꯟꯖ ꯌꯥꯕꯤꯗꯣ ꯑꯗꯨꯃꯥꯏꯅ ꯇꯧꯔꯒ ꯅꯠꯇ꯭ꯔꯥ ꯑꯗꯒꯤ ꯑꯇꯣꯞꯄ ꯃꯤ ꯃꯈꯩ ꯂꯥꯛꯄꯗꯨꯒꯁꯨ ꯄꯨꯟꯅ ꯕꯣꯟ ꯐꯥꯏꯔꯒ ꯇꯧꯊꯠꯂꯒ ꯀꯣ
ꯑꯦ ꯃꯩ ꯆꯠꯇꯣꯏꯅꯤ ꯍꯦ ꯉꯁꯥꯏꯒꯤ ꯑꯥ ꯑꯗꯣ ꯑꯩꯈꯣꯏꯒꯤ
ꯑꯍꯥꯎ ꯃꯌꯥꯝ ꯂꯩꯔꯦꯅ
ꯃꯥꯅꯦ ꯑꯦꯁ ꯀꯥꯏꯗꯩꯩꯅꯣ ꯆꯤꯟꯖꯥꯛ ꯀꯥꯏꯁꯤꯁꯨ ꯀꯥꯏꯗꯒꯤ ꯑꯍꯥꯎ ꯑꯍꯥꯎꯕ ꯃꯣꯏꯗ ꯐꯪꯉꯤꯁꯤꯗꯤ
ꯎꯝ
ꯑꯗꯨꯗꯗꯤ ꯑꯩꯈꯣꯏ ꯄꯨꯂꯞ ꯄꯨꯟꯁꯤꯜꯂꯒ ꯌꯥꯏ ꯌꯥꯏ ꯌꯥꯏ ꯒ꯭ꯔꯨꯞꯇ ꯇꯧꯔꯒ ꯀꯣ
ꯁꯤꯔꯣꯏ ꯐꯦꯁꯇꯤꯚꯦꯜ ꯃꯇꯝꯗ ꯆꯠꯄ ꯑꯃ ꯌꯥꯏ ꯃꯣꯏꯁꯤꯀꯣ ꯑꯗꯨꯒ ꯈ꯭ꯔꯤꯁꯃꯥꯁ ꯃꯇꯝꯗꯁꯨ ꯑꯗꯨꯝ ꯅꯨꯡꯗꯤ ꯅꯨꯡꯉꯥꯏꯅꯤ ꯈ꯭ꯔꯤꯁꯃꯥꯁ ꯃꯇꯝꯗ ꯆꯠꯂꯒꯁꯨ ꯑꯗꯨ ꯁꯤꯔꯣꯏ ꯐꯦꯁꯇꯤꯚꯦꯜꯗ ꯑꯣꯏꯅ ꯆꯠꯁꯤ ꯍꯥꯏꯗꯤ ꯐꯦꯁꯇꯤꯚꯦꯜ ꯇꯧꯕ ꯃꯇꯝꯒꯤꯗꯤ ꯈꯤꯇꯪ ꯂꯥꯡꯕꯒꯤ ꯃꯤ ꯃꯈꯩꯁꯦ ꯕꯥꯏꯞ ꯑꯃ ꯂꯩꯗꯅ
ꯃꯥꯅꯦ ꯃꯥꯅꯦ
ꯎꯝ
ꯑꯗꯨ ꯃꯊꯛꯇꯁꯨ ꯑꯩꯈꯣꯏꯅ ꯕꯦꯁ ꯇꯥꯗꯣꯏꯅꯦ
ꯑꯗꯨꯒꯤ ꯃꯇꯝꯗ ꯆꯠꯄꯥꯅ ꯐꯥꯅꯤ ꯍꯣꯏ ꯀꯩꯁꯨ ꯃꯤ ꯍꯥꯏꯗꯤ ꯂꯥꯡ ꯂꯝ ꯑꯩꯈꯣꯏꯅ ꯃꯤ ꯃꯈꯩꯒꯤ ꯃꯨꯠ ꯑꯃ ꯌꯥ ꯌꯥꯎꯔꯣꯏ ꯍꯥꯏꯇꯥꯔꯦꯅꯦ ꯆꯠꯄ ꯃꯇꯝꯗ ꯅꯠꯇ꯭ꯔꯥ
ꯌꯥꯎꯔꯦ ꯌꯥꯎꯔꯦ ꯅꯠꯇ꯭ꯔꯗꯤ ꯀꯥꯏꯗꯩꯩꯅꯣ ꯑꯥ ꯃꯊꯛꯇꯨꯗꯕꯨ ꯀꯅꯥ ꯀꯤꯗꯨꯝ ꯀꯤꯅꯤ ꯂꯩꯔꯨꯕꯗ
ꯎꯝ ꯃꯥꯅꯦ
ꯗꯨꯃ ꯑꯗꯨꯒꯤ ꯃꯨꯛ ꯑꯗꯨꯗꯤ ꯉꯁꯥꯏꯒꯤ ꯑꯩꯈꯣꯏ ꯈꯛꯇꯪ ꯃꯥꯒꯤ ꯃꯤꯒꯤ ꯐꯦꯁꯇꯤꯚꯦꯜ ꯂꯩꯇꯕ ꯃꯇꯝ ꯆꯠ ꯄꯗꯨꯗꯤ ꯅꯨꯡꯉꯥꯏꯕ ꯅꯠꯇꯦꯕ ꯐꯦꯁꯇꯤꯚꯦꯜ ꯃꯇꯝꯗ ꯆꯠ ꯇꯥꯔꯗꯤ ꯎꯝ ꯑꯗꯨꯅꯤ ꯐꯦꯁꯇꯤꯚꯦꯜ ꯃꯇꯝꯗ ꯆꯠ ꯇꯥꯔꯗꯤ ꯑꯩꯈꯣꯏꯒꯤ ꯃꯥꯅꯦ ꯃꯥꯅꯦ
ꯏꯪꯁꯨ ꯏꯪꯉꯦ
ꯑꯥ ꯏꯪꯁꯨ ꯏꯪꯉꯅꯤ ꯏꯁ ꯅꯨꯡꯉꯥꯏ
ꯎꯝ ꯋꯦꯗꯔꯗꯤ ꯅꯨꯡꯉꯥꯏꯕꯅꯦ ꯁꯤꯂꯣꯡꯒ ꯍꯥꯏꯐꯦꯠ ꯃꯥꯟꯅꯕꯅꯦ ꯍꯥꯏꯕ ꯃꯣꯏ ꯋꯦꯗꯔꯗꯣ
ꯃꯥꯅꯦ ꯃꯥꯅꯦꯅꯨꯡꯉꯥꯏ ꯃꯥꯟꯅꯕꯅꯦ ꯃꯥꯟꯅꯕꯅꯦ
ꯅꯣꯡ ꯈꯨꯨꯠ ꯇꯥꯜꯂꯛꯇꯥ ꯑꯗꯒꯤ ꯌꯨꯝ ꯈꯨꯁꯥ ꯂꯥꯛꯁꯥ ꯑꯗꯨꯝ ꯆꯤꯡꯒꯤ ꯈꯨꯁꯥ ꯍꯥꯏꯔꯦꯅ
ꯃꯥ ꯆꯤꯡꯒꯤ ꯈꯨꯠꯁꯥꯅ ꯑꯗꯨꯝ ꯐꯖꯕꯅꯦ ꯑꯗꯨꯝ ꯉꯁꯥꯏꯒꯤ
ꯎꯝ
ꯑꯃꯥ ꯀꯩꯅꯣꯌꯤ ꯃꯤꯅꯥ ꯃꯔꯣꯟ ꯑꯝ ꯐꯖꯔꯤꯕ ꯑꯗꯒꯤ ꯃꯤꯁꯨ ꯑꯗꯨꯝ ꯐꯕꯅꯦ ꯃꯤꯁꯨ ꯐꯕꯅꯦꯕ ꯎꯝ ꯗ꯭ꯋꯥꯏ ꯖꯒꯥꯗꯣ ꯃꯤꯁꯨ ꯐꯕꯅꯦ ꯑꯗꯨꯅ ꯆꯠꯄꯗꯁꯨ ꯑꯩꯈꯣꯏꯒꯤ ꯌꯥꯝ ꯁꯦꯞ ꯁꯥꯏꯠ ꯑꯣꯏꯌꯦꯕ ꯃꯐꯝ
ꯍꯣꯏ ꯑꯗꯩ ꯅꯪꯁꯨ ꯑꯗꯨꯝ ꯅꯣꯏ ꯅꯥꯥꯃꯥꯟꯅꯕ ꯈꯪꯅꯕ ꯂꯩꯔꯝꯒꯅꯤ ꯅꯠꯇ꯭ꯔꯥ
ꯂꯩ ꯂꯩ
ꯃꯣꯏꯗ ꯆꯪꯉꯒ ꯅꯍꯥꯟ ꯅꯣꯡꯃꯅ ꯍꯣꯇꯦꯜ ꯍꯥꯏꯗꯤ ꯍꯣꯇꯦꯜꯗ ꯑꯩꯈꯣꯏꯒꯤ ꯆꯥꯕꯒꯤ ꯄꯩꯁꯥ ꯇꯤꯡꯗꯧ ꯁꯔꯨꯛꯇꯤ ꯃꯣꯏꯗ ꯑꯃ ꯁꯠ ꯆꯪꯉ ꯑꯃꯣ ꯆꯥꯁꯤꯜꯂꯨꯕ ꯅꯠꯇ꯭ꯔꯥ ꯍꯥꯏꯗꯤ ꯑꯩꯒꯤꯁꯨ ꯑꯃꯨꯛ ꯃꯣꯏ ꯑꯩꯈꯣꯏ ꯖꯨꯅꯤꯌꯔ ꯈꯔ ꯂꯩꯌꯦꯕꯀꯣ
ꯑꯥ
ꯃꯣꯏꯗ ꯑꯃꯨꯛ ꯐꯠ ꯆꯪꯒ ꯑꯃꯨꯛ ꯆꯥꯁꯤꯟꯕ ꯅꯠꯇ꯭ꯔ ꯑꯗꯨꯃꯥꯏꯅ ꯇꯧꯔꯒ ꯈꯔ ꯇꯧꯗꯧꯅꯤ ꯀꯩꯅꯣ ꯃꯣꯏꯁꯨ ꯂꯥꯛꯀ ꯑꯩꯈꯣꯏꯅ ꯄꯤꯖꯅꯤ ꯅꯠꯇ꯭ꯔꯥ
ꯃꯥꯅꯦ ꯃꯥꯅꯦ ꯃꯥꯅꯦ ꯃꯥꯅꯦ ꯃꯣꯏꯗꯤ ꯑꯩꯈꯣꯏ ꯂꯥꯛꯄꯅꯤꯗ ꯃꯣꯏ ꯅꯨꯡꯉꯥꯏ ꯔꯤꯃꯤꯗ ꯃꯣꯏ ꯍꯔꯥꯎꯏꯔꯤꯅꯦ ꯑꯩꯈꯣꯏ ꯂꯥꯛꯄꯗ ꯃꯣꯏ ꯎꯝ ꯃꯣꯏꯅ ꯑꯩꯈꯣꯏꯗ ꯂꯥꯛꯄꯗꯁꯨ
ꯍꯟꯗꯛꯒꯤ ꯑꯩꯈꯣꯏ ꯑꯩꯈꯣ ꯑꯩꯈꯣꯏ ꯌꯨꯝꯂꯣꯝꯗꯩ ꯁꯣꯏꯕꯨꯝ ꯄꯨꯈꯠ ꯈꯔꯁꯨ ꯅꯠꯇ꯭ꯔꯥ ꯅꯣꯏꯗꯩꯅ ꯉꯥꯔ ꯀꯩꯅꯣ ꯈꯔ ꯐꯥꯔ ꯄꯨꯈꯠꯈ꯭ꯔꯅꯤ ꯃꯣꯏꯗꯤ ꯉꯥ ꯐꯪꯗꯃꯤꯅ ꯉꯥꯁꯨ ꯑꯗꯨꯨꯝ ꯆꯥꯅꯤꯡꯕꯅꯦꯕ
ꯑꯦ ꯆꯥꯅꯤꯡꯉꯝꯅꯤ ꯆꯥꯅꯤꯡꯕꯅꯦ ꯃꯣꯏ ꯆꯥꯅꯤꯡ
ꯄꯥꯝꯕꯅꯦ ꯃꯣꯏꯗꯤ ꯄꯤꯒꯤꯕ꯭ꯔꯥ ꯃꯃꯥꯡꯗ
ꯑꯥ ꯃꯃꯥꯡꯗ ꯉꯥ ꯑꯩꯈꯣꯏꯒꯤ ꯐꯥꯝ ꯁꯤꯠꯄ ꯃꯇꯝꯗꯣ ꯑꯗꯨꯗ ꯉꯥ ꯄꯤꯕꯅꯤ ꯉꯥ ꯊꯤꯟꯕꯅꯤ ꯃꯣꯏꯗ ꯁꯥꯎꯕꯤꯅꯦ
ꯅꯠꯇꯔ
ꯍꯣꯏ ꯑꯗꯨꯃꯥꯏꯅ ꯇꯧ ꯄꯤꯔꯝꯃꯦ ꯃꯊꯪꯗꯗꯤ ꯄꯨꯟꯅ ꯄꯨꯁꯦ ꯑꯣ ꯅꯣꯏꯗꯤꯅ ꯁꯣꯏꯕꯨꯝ ꯄꯣꯔꯣ ꯑꯗꯩ ꯕꯣꯔꯥ ꯄꯣꯔꯣ ꯍ ꯏꯁ ꯍꯥꯎꯕꯤꯅꯤ ꯕꯣꯔꯥꯅꯒ ꯍꯥꯎꯔꯤꯕ ꯑꯗꯨꯏ ꯄꯣꯠꯇꯣ ꯄꯨꯔꯒ ꯉꯁꯥꯏ ꯃꯣꯏꯗ ꯄꯤꯕꯤꯌꯨ ꯃꯣꯏꯁꯨ ꯍ ꯅꯨꯡꯉꯥꯏ
ꯃꯥꯅꯦ ꯐꯨꯗ ꯑꯦꯛꯆꯦꯟꯖ ꯀꯜꯆꯔꯦꯜ ꯑꯦꯛꯁꯆꯦꯟꯖ ꯈꯔ ꯇꯧꯔꯒ ꯆꯥꯎꯈꯠꯃꯤꯟꯅꯔ ꯄꯨꯟꯕ ꯅꯠꯇ꯭ꯔꯥ ꯈꯠꯅ ꯆꯩꯅ ꯊꯣꯛꯇꯕꯤ
ꯅꯨꯡꯁꯤ ꯆꯥꯟꯅ ꯂꯩꯃꯤꯟꯅꯕꯀꯣ
ꯃꯥꯅꯦ
ꯑ ꯅꯨꯡꯉꯥꯏꯕ ꯅꯨꯡꯁꯤꯕꯅꯤ ꯏꯃꯥꯟꯅꯕ ꯍꯣꯏ
ꯅꯨꯡꯁꯤꯌꯦ ꯑꯗꯨ ꯑꯁꯣꯝꯗ ꯆꯠꯄꯗꯤ ꯉꯥꯛ ꯅꯠꯇꯕꯤꯗ ꯅꯪꯁꯨ ꯍꯥꯏꯐꯦꯠ ꯑꯩꯈꯣꯏꯔꯣꯝꯗ ꯀꯣꯏꯊꯣꯛꯔꯛꯎꯅ
ꯌꯥꯏ ꯌꯥ ꯀꯣꯏꯊꯣꯔꯛ ꯀꯣꯏꯊꯣꯔꯛꯀꯦ ꯀꯣꯏꯊꯣꯔꯛꯀꯦ ꯌꯥꯏ ꯌꯥꯏ ꯑꯩ
ꯅꯣꯡꯅꯤꯅꯤ ꯅꯠꯇ꯭ꯔꯥ ꯑꯩꯈꯣꯏ ꯁ꯭ꯋꯥꯏꯒꯤ ꯑꯁꯤ ꯆꯥꯁꯨꯕꯤ ꯀꯩ ꯀꯥ ꯐꯪꯕꯗꯣ
ꯃꯥꯅꯦ ꯃꯥꯅꯦ ꯈꯪꯏ ꯈꯪꯏ ꯆꯥꯁꯨꯕꯤ ꯆꯔꯦ ꯆꯔꯦ
ꯄꯥꯛꯅꯝ ꯃꯥꯟꯕꯤ
ꯍꯥꯎꯕꯅꯤ ꯍꯥꯎꯕꯅꯤ ꯆꯥꯁꯨꯕꯤ ꯊꯤ ꯍꯥꯎꯕꯅꯦ
ꯑꯗꯣ ꯑꯩꯈꯣꯏ ꯏꯁꯄꯤ ꯁꯦꯂꯤꯇꯤꯅꯤꯅ ꯑꯩꯈꯣꯏꯗ ꯀ
ꯃꯥꯅꯤ ꯃꯥꯅꯤ ꯃꯥꯅꯤ ꯃꯥꯅꯤ ꯐꯪꯕ ꯑꯇꯣꯞꯄ ꯃꯐꯝꯗ ꯐꯪꯕ ꯅꯠꯇꯦ
ꯐꯪꯕ ꯅꯠꯇꯦꯅ ꯑꯗꯨꯅ ꯑꯗꯨ ꯑꯗꯨꯒꯤꯗꯣ ꯑꯗꯨꯒꯤꯁꯨ ꯆꯥ ꯑꯗꯨꯒ ꯑꯗꯨ ꯆꯥꯔꯒ ꯑꯩꯈꯣꯏ ꯅꯨꯃꯤꯗꯥꯡ ꯍꯥꯏꯐꯦꯠ ꯆꯠꯊꯣꯛꯑꯒ ꯍꯥꯏꯗꯤ ꯆꯥ ꯅꯨꯡ ꯊꯥꯛꯑ ꯑꯗꯨꯝ ꯑꯩꯈꯣꯏꯒꯤ ꯍꯋꯥ ꯅꯨꯡꯁꯤ ꯑꯝꯕꯨꯛ ꯌꯦꯡꯉꯣꯏ ꯍꯥꯏꯇꯥꯔꯦꯅꯦ
ꯃꯥꯟꯅꯦ ꯌꯥꯏ ꯌꯥꯏ ꯌꯥꯏ ꯀꯛꯆꯤꯡ ꯕꯣꯋꯥꯅꯒ ꯍꯥꯎꯔꯤꯕ
ꯅꯣꯏꯗꯁꯨ ꯃꯃꯥꯡ ꯑꯩꯅ ꯂꯥꯛꯈꯤꯕꯗꯣ ꯅꯨꯡꯉꯥꯏꯑꯕ ꯅꯣꯏꯗꯁꯨ ꯇꯧꯔꯒ ꯑꯩꯈꯣꯏ ꯉꯥ ꯐꯥꯒꯤꯕꯩꯗꯣ
ꯑꯁ ꯅꯨꯡꯉꯥꯏ ꯑꯗꯨꯁꯨ ꯑꯦꯛꯁꯄꯤꯔꯤꯌꯦꯟꯁ ꯑꯝꯅꯤ ꯎꯝ
ꯄꯨꯟ ꯇꯧꯔꯒꯀꯣ ꯃꯊꯪ ꯅꯣꯏ ꯀꯩꯅꯣ ꯇꯧꯕ ꯌꯨꯝꯒꯤ ꯑ ꯀꯩꯅꯣ ꯐꯥꯝ ꯁꯤꯠꯇꯧ ꯀꯌꯥꯝ ꯋꯥꯠꯂꯤꯒꯦ
ꯃꯇꯝ ꯀꯩꯁꯨ ꯀꯨꯏꯁꯜꯂꯛꯇ꯭ꯔꯦ ꯍꯧꯖꯤꯛ ꯆꯍꯤ ꯇꯪꯉꯥꯏ ꯆꯥꯟꯁꯤꯜꯂꯛꯑꯦꯅ ꯆꯍꯤ ꯂꯣꯏꯔꯛꯄ ꯑꯗꯥꯏꯗ ꯁꯤꯠꯀꯗꯕꯅꯦꯕ
ꯑꯣꯀꯦ ꯑꯣꯀꯦ
ꯎꯝ ꯑꯗꯨꯗ ꯑꯩ ꯑꯩꯒ ꯇꯧꯒ ꯑꯩꯅ ꯂꯧꯕ ꯂꯥꯛꯄꯨ ꯂꯥꯛꯑꯖꯨ ꯅꯠꯇ꯭ꯔꯒꯅ
ꯑꯩ ꯂꯥꯛꯀꯦ ꯑꯩ ꯂꯥꯛꯀꯦ ꯀꯧꯔꯛꯑꯣ ꯑꯩ ꯂꯥꯛꯀꯦ ꯑꯩ ꯂꯥꯛꯀꯦ ꯑꯗꯨꯝ ꯑꯩ ꯂꯥꯛ ꯌꯥꯅꯤ ꯒꯥꯔꯤ ꯂꯩꯕꯅꯤꯅꯀꯣ
ꯌꯥꯏꯌꯦ
ꯅꯪ ꯃꯇꯝꯗ ꯐ ꯍꯥꯏꯔꯛꯑꯣ ꯑꯗꯨꯝ ꯑꯩ ꯑꯩ ꯑꯗꯨꯝ ꯂꯥꯛꯀꯦ ꯑꯗꯨꯝ ꯄꯥꯝꯃꯦꯕ ꯏꯁꯤꯠꯄ ꯀꯩꯅꯣ ꯐꯥꯝ ꯁꯤꯠꯄ ꯈꯣꯠꯄ ꯌꯥꯎꯅꯤꯡꯉꯦ ꯍꯥꯏꯇꯥꯔꯦ
ꯃꯥꯅꯦ ꯃꯥꯅꯦ ꯏꯁ ꯐꯥꯝ ꯁꯤꯠꯄꯗꯒ ꯑꯩꯈꯣꯏ ꯃꯃꯥꯡ ꯆꯥꯒꯤꯕꯗꯣ ꯍꯥꯎꯒꯤꯕꯅꯦꯍꯦ ꯎꯝ ꯄꯣꯔꯣꯝꯒ ꯁꯦꯕꯣꯛꯀ ꯊꯣꯡꯒꯤꯕꯗꯣ ꯈꯪꯉꯕ꯭ꯔꯥ
ꯑꯥ ꯑꯥ ꯑꯥ ꯈꯪꯉꯤ ꯈꯪ ꯈꯪ ꯀꯥꯎꯗꯤꯌꯦ ꯀꯩꯅꯣ ꯏꯁ ꯊꯤ ꯍꯥꯎꯒꯤꯕꯅꯤ ꯀꯩꯅꯣ ꯑꯩ ꯄꯨꯟꯅ ꯊꯣꯡꯕꯗ ꯑꯩꯅ ꯑꯍꯥꯟꯕ ꯆꯥꯒꯤꯕꯅꯤ ꯑꯗꯨꯗ ꯅꯣꯏꯗ ꯆꯥꯕꯗꯣ
ꯑꯥ
ꯑꯅꯦꯀꯣ
ꯑꯥ ꯑꯗꯨꯗ ꯍꯥꯎꯇ꯭ꯔꯣ ꯑꯗꯣ ꯑꯗꯒꯤ ꯀꯩꯅꯣꯗꯤ ꯑꯃ ꯉꯍꯥꯟ ꯑꯈꯣꯏꯗ ꯂꯥꯛꯄꯒꯤꯗ ꯃꯃꯥꯡ ꯑꯈꯣꯏꯗ ꯂꯥꯛꯄꯒꯤꯗ ꯑꯩꯍꯣꯏ ꯍꯤ ꯊꯧꯒꯤꯗꯅ ꯅꯤꯡꯁꯤꯡꯉꯤꯕ
ꯑꯥ ꯑꯥ ꯅꯤꯡꯁꯤꯡꯉꯤ ꯅꯤꯡꯁꯤꯡꯉꯤ
ꯎꯝ ꯑꯗ ꯑꯦꯛꯁꯄꯤꯔꯤꯌꯦꯟꯁ ꯑꯃꯅꯦꯕ ꯑꯗꯨꯖꯨ ꯅꯠꯇ꯭ꯔꯥ
ꯃꯥꯅꯦ ꯑꯁ
ꯑꯁ ꯑꯍꯥꯟꯕ ꯇꯣꯡꯕ ꯅꯪ ꯍꯤ ꯇꯣꯡꯕ ꯑꯁ ꯕ꯭ꯔꯣ ꯍꯤ ꯇꯣꯡꯕ ꯑꯍꯥꯟꯕ ꯇꯣꯡꯕꯩꯗꯣ ꯑꯁ ꯊꯊꯥꯛ ꯅꯤꯛꯄꯅꯤꯀꯣ ꯅꯁꯥꯗꯣ ꯎꯝ ꯑꯗ ꯇꯥ ꯇꯥꯔꯝꯃꯗꯤ ꯌꯦꯡꯉꯣ ꯑꯥ
ꯃꯩ ꯆꯠ
ꯑꯗꯨꯅ ꯐꯥꯝ ꯁꯤꯠꯄꯗꯨ ꯌꯥꯎꯁꯤ ꯍꯥꯏꯗꯤ ꯉꯥ ꯉꯥ ꯐꯥꯕ ꯕꯤꯠ ꯂꯩꯌꯦꯕ
ꯑꯦ ꯅꯨꯡꯉꯥꯏ ꯅꯨꯡꯉꯥꯏ ꯉꯥ ꯐꯥ ꯅꯨꯡꯉꯥꯏꯕꯅꯦ
ꯃꯥꯅꯦ ꯉꯥ ꯐꯥꯕ ꯍꯥꯏ ꯄꯨꯔ ꯑꯦꯗꯤꯛꯁꯟ ꯃꯈꯜ ꯑꯃꯅꯤꯗ
ꯃꯥꯅꯦ ꯃꯥꯅꯦ ꯃꯥꯅꯦ
ꯍꯥꯏꯗꯤ ꯑꯈꯣꯏꯁꯨ ꯑꯈꯣꯏ ꯃꯅꯤꯡꯒꯤ ꯇꯨꯔꯦꯟ ꯑꯝ ꯂꯩ